ꯑꯧ
ꯌꯨꯝꯗ ꯃꯊꯛꯇ ꯑꯣꯏꯔꯝꯗꯧ ꯃꯥꯜꯂ
ꯑꯩꯈꯣꯏ ꯌꯨꯝ ꯍꯥꯏꯇꯤꯉꯩꯗ ꯑꯗꯨꯝ ꯑꯩꯈꯣꯏ ꯌꯨꯝꯁꯦ ꯇꯥꯕ꯭ꯔꯣ
ꯇꯥꯏꯕ ꯇꯥꯗꯕ꯭ꯔꯣ
ꯇꯥꯏ ꯆꯤꯡ ꯂꯣꯝꯗꯒꯤ ꯀꯨꯝꯔꯛꯑꯗꯤꯀꯣ ꯆꯤꯡꯂꯣꯝꯗꯒꯤ ꯀꯨꯝꯔꯛꯑꯗꯤ ꯔꯥꯏꯠꯇ ꯂꯩꯕꯅꯦ ꯑ ꯔꯥꯏꯠ ꯁꯥꯏꯠꯇ ꯈꯪꯉꯝꯅꯤ ꯍꯟꯗꯛ
ꯌꯦ ꯑꯣꯏ ꯌꯥꯝꯃꯥꯅꯤꯂꯩꯕꯅꯤꯅ ꯁꯣꯝꯗ ꯁꯨꯝ ꯈ꯭ꯔꯤꯁꯃꯥꯁꯀꯤ ꯂꯥꯛꯄꯅꯤꯅꯕ ꯃꯐꯝꯗꯣ ꯃꯇꯝ ꯁꯥꯡꯅ ꯂꯩꯔ ꯏ ꯂꯩꯔꯝꯗ ꯌꯥꯒꯅꯤ ꯈꯪ
ꯑꯃꯨꯛ ꯂꯥꯛꯑꯣ
ꯈꯪꯗꯦꯅꯦ ꯑꯃꯨꯛ ꯂꯥꯛꯇꯣꯏꯁꯦ ꯃꯇꯝ ꯂꯩꯔꯗꯤ ꯑꯗꯨꯝ ꯂꯥꯛꯇꯣꯏꯅꯦ
ꯎꯝ ꯈ꯭ꯔꯤꯁꯃꯥꯁꯗ ꯅꯠꯇꯔ꯭ ꯁꯨꯀꯣ
ꯎꯝ
ꯅꯪ ꯁꯨꯇꯤ ꯂꯩꯔꯤꯉꯩꯗ
ꯑꯁ ꯄꯥꯛ ꯆꯠꯊꯣꯛ ꯆꯠꯁꯤꯟ ꯌꯥꯗꯦꯅꯦ ꯁꯨꯇꯤ ꯂꯩꯔꯁꯨ
ꯀꯩꯒꯤ
ꯇꯟꯕꯗꯣ ꯑꯁ ꯃꯤ ꯈꯪꯅꯕꯁꯨ ꯂꯩꯇꯦ ꯃꯥ ꯑꯩ ꯄꯩꯁ ꯄꯩꯁꯣꯏꯗꯨꯁꯨ ꯂꯩꯇꯦ ꯑꯗꯣ ꯑꯩ ꯏꯊꯟꯗ ꯀꯃꯥꯏꯅ ꯆꯠꯇꯣꯏꯅꯣ ꯃꯥꯅ ꯑꯗꯨꯝ ꯂꯩꯔꯗꯤ ꯑꯗꯨꯝ ꯏꯕꯅꯤ ꯄꯨꯟꯅ ꯆꯠꯄ ꯌꯥꯕꯅꯦꯕ
ꯎꯝ ꯑꯗꯨꯅꯤ
ꯅꯪ ꯅꯪꯁꯨ ꯂꯩꯔꯝꯃꯗꯤ ꯑꯗꯨꯝ ꯈꯪꯅꯦꯕ ꯅꯪꯁꯨ ꯂꯩꯇꯦ
ꯑꯩ ꯂꯩꯗꯤ ꯂꯩꯔꯝꯅꯤꯗ
ꯅꯠꯇꯦ
ꯈꯪꯕꯒꯨꯝ ꯇꯧꯋꯤ ꯅꯪ ꯃꯣꯏꯔꯣꯝꯗ ꯂꯥꯛꯄꯁꯦ
ꯎꯝ ꯍꯥꯟꯅ ꯈꯪꯉꯝꯗꯧ ꯃꯥꯜꯂꯦ ꯑꯗꯨꯗꯤ
ꯎꯝ ꯑꯣꯟꯂꯥꯏꯟ ꯂꯩꯇꯦꯅꯦ ꯃꯥꯁꯦ
ꯀꯔꯥꯏꯗꯒꯤꯅꯣꯗ
ꯎꯝ ꯎꯝ
ꯀꯩꯗꯧꯗꯣꯏꯕ
ꯅꯪ ꯇꯥꯏꯌꯦ
ꯌꯦꯉꯣ ꯑꯅꯦ ꯇꯨꯃꯤꯟ ꯂꯩꯈ꯭ꯔꯦ ꯅꯪ ꯇꯥꯕ꯭ꯔꯥ
ꯇꯥꯏ ꯅꯪ ꯍꯧꯖꯤꯛ ꯀꯩꯗꯧꯔꯤꯒꯦ ꯅꯪꯗꯤ
ꯑꯗꯨꯝ ꯆꯥꯛꯇꯣ ꯇꯣꯛꯑꯒ ꯇꯨꯝꯅꯤꯡꯕ ꯑꯗꯨꯝ ꯈꯪꯗꯦ ꯉꯥꯏꯍꯥꯛ ꯂꯩꯔꯤ ꯇꯨꯝꯗꯧ ꯃꯥꯜꯂꯦ
ꯅꯪ ꯈꯣꯟꯖꯦꯜ ꯁꯦ ꯇꯥꯕ ꯅꯨꯡꯉꯥꯏꯅꯦ
ꯎꯝ ꯅꯪꯒꯤꯁꯨꯦ ꯑꯗꯨꯃꯥꯏꯅ ꯇꯧꯏꯤꯅꯦ
ꯑꯩꯗꯤ ꯀꯩꯅꯣ ꯄ꯭ꯂꯦꯟ ꯃꯈꯣꯜ ꯃꯥꯡꯂꯅꯤꯁꯦ
ꯑꯍ ꯍ
ꯑꯩ ꯌꯥꯗꯦ
ꯅꯣꯏ ꯈ꯭ꯔꯤꯁꯃꯥꯁꯒꯤ ꯆꯠꯄꯗꯨ ꯑꯗꯨꯝ ꯁꯨꯇꯤ ꯂꯣꯏꯔꯀꯥꯟꯗ ꯅꯠꯇ꯭ꯔꯒ ꯗ ꯀꯌꯥꯗ ꯑꯗꯨꯝ ꯈꯨꯟꯗ ꯂꯥꯛꯅꯒꯦ
ꯑꯩꯈꯣꯏꯒꯤ ꯊꯕꯛ ꯂꯩꯕꯁꯤꯡꯗꯤ ꯗꯦꯠ ꯇ꯭ꯋꯦꯟꯇꯤ ꯇ꯭ꯋꯦꯟꯤ ꯋꯥꯟ ꯁ꯭ꯋꯥꯏꯗ ꯂꯥꯛ꯭ꯋ ꯋꯥ ꯇ꯭ꯋꯦꯟꯇ ꯁ꯭ꯋꯥꯏꯗ ꯏꯌꯥꯝꯕꯀꯣ ꯇ꯭ꯋꯦꯟꯇꯤ ꯋꯥꯟ ꯇ꯭ꯋꯦꯟꯇꯤ ꯇꯨ ꯍꯥꯏꯗꯤ ꯃꯤ
ꯑꯗꯨꯝ ꯑꯗꯨꯗꯤ ꯀꯩꯅꯣ ꯊꯕꯛ ꯑꯅꯝꯕ ꯂꯣꯏꯁꯤꯟꯕ ꯃꯇꯝꯗ ꯑꯣꯏꯔꯝꯅꯤꯅꯦ
ꯎꯝ
ꯑꯗꯨꯝ ꯈ꯭ꯔꯤꯁꯃꯥꯁꯀꯤ ꯗꯦꯀꯣꯔꯦꯁꯟ ꯑꯗꯨꯒꯨꯝꯕꯗꯤ ꯌꯥꯎ ꯑꯗꯨꯝ ꯌꯥꯎꯕ ꯐꯪꯕꯅꯦ ꯑꯗꯨꯒꯨꯝꯕꯗꯤ
ꯎꯝ ꯑꯗꯨꯝ ꯁꯨ ꯑꯣꯏꯗ
ꯑ ꯑꯩꯈꯣꯏꯗꯤ ꯗꯦꯠ ꯇ꯭ꯋꯦꯟꯇꯤ ꯐꯣꯔꯗ ꯑꯗꯨꯝ ꯗꯦꯀꯣꯔꯦꯁꯟ ꯍꯧꯋꯦꯀꯣ
ꯇꯗꯤ ꯐꯣꯟꯗ ꯋꯦꯜꯀꯝꯅꯤ ꯀꯩꯅꯣ
ꯑꯗꯨ ꯋꯦꯜꯀꯝꯗꯣ ꯑꯩꯈꯣꯏ ꯅꯨꯡꯊꯤꯜꯗ ꯇꯧꯋꯦꯕ
ꯅꯣꯏ ꯍꯣ ꯈ꯭ꯔꯤꯁꯃꯥꯁ ꯍꯣꯜꯒꯁꯤꯦ ꯁꯥꯠꯇ꯭ꯔꯣ
ꯁꯥꯏꯌꯦ ꯁꯥꯕꯕꯨꯗꯤ ꯑꯩꯅ ꯍꯥꯏꯕꯗꯤ ꯗꯦꯀꯣꯔꯦꯁꯟ ꯀꯩ ꯀꯩ ꯊꯦꯠꯄ ꯍꯥꯞꯄ ꯂꯩꯅꯤꯅ ꯐꯖꯅꯤꯉꯥꯏ ꯕꯦꯂꯨꯟꯒꯨꯝꯕ
ꯑꯣ ꯑꯒꯋꯥꯖꯤ ꯇ꯭ꯋꯦꯟ ꯊ꯭ꯔꯤ ꯦꯁꯔꯤꯗ ꯍꯧꯥꯎꯔꯝꯅꯤ ꯎꯝ ꯑꯩꯈꯣꯏꯗꯤ ꯂꯥꯏ ꯐꯤꯇꯤꯡꯒꯥꯁꯦ ꯉꯟꯅ ꯊꯥꯏꯗ ꯂꯥꯏꯒꯨꯝꯕꯗꯤꯀꯣ ꯉꯥꯟ ꯌꯥꯝ
ꯑꯗꯨꯅ ꯍꯦꯟꯅ ꯅꯨꯡꯉꯥꯏꯕꯅꯦ
ꯎꯝ ꯂꯚꯥꯏ ꯊꯥꯔꯒ ꯏꯁꯩ ꯇꯝꯅꯤꯡꯕ ꯇꯝꯅꯦꯔꯀꯣ
ꯎꯝ
ꯀ꯭ꯔꯤꯁꯃꯁ ꯅ ꯇꯝꯅꯤ ꯌꯥꯝ ꯅꯨꯡꯉꯥꯏ ꯀꯅꯣ
ꯑꯍꯣꯏ ꯅꯨꯡꯉꯥꯏ ꯅꯅꯤꯌꯨ ꯏꯔ ꯅ꯭ꯌꯨ ꯏꯌꯥꯔ ꯈ꯭ꯔꯤꯁꯃꯥꯁ ꯅꯅꯤꯌꯨ ꯏꯔ ꯅꯣꯏꯗꯤ ꯅꯅꯤꯌꯨ ꯏꯌꯥꯔ ꯂꯣꯏꯔꯒ ꯑꯗꯨꯝ ꯃꯁꯥꯒꯤ ꯂꯥꯏꯟ ꯂꯥꯏꯟꯗ ꯃꯁꯥ ꯃꯁꯥꯒꯤ ꯂꯥꯏꯟ ꯂꯥꯏꯟꯗ ꯑꯃꯨꯛ ꯆꯠꯄ ꯃꯥꯜꯂꯤꯅꯦ ꯃꯤ ꯑꯇꯩꯅ ꯈꯔ ꯀꯨꯏꯅ ꯂꯩꯍꯧꯕ ꯑꯩꯈꯣꯏꯗꯤ ꯑꯗꯨꯝ ꯅꯅꯤꯌꯨ ꯌꯔꯗ ꯂꯣꯏꯔꯀꯥꯟꯗ ꯂꯩꯀꯥꯏꯒꯤ ꯂꯩꯀꯥꯏꯒꯤ ꯀꯩ ꯍꯥꯏꯅꯤ
ꯎꯝ ꯍꯥꯏꯒꯣ
ꯐꯪꯁꯟ ꯑꯃ ꯂꯩꯌꯦꯕ ꯑꯗꯨ ꯑꯃꯨꯛ ꯌꯥꯎꯗꯦꯅꯦ ꯑꯩꯈꯣꯏꯁꯨ
ꯌꯅ ꯍꯥꯏ
ꯃꯤ ꯍꯣꯏ ꯃꯤ ꯑꯇꯩ ꯑꯅ ꯌꯥ ꯌꯥꯎꯕ ꯂꯩꯌꯦ ꯌꯥꯎꯗꯕ ꯂꯩꯌꯦ ꯃꯁꯥ ꯃꯁꯥꯒꯤ ꯂꯥꯏ ꯀꯩꯅꯣ ꯆꯥꯅꯗꯕ ꯑꯗꯨꯒꯨꯝꯕ ꯈꯣꯠꯄꯗꯤ ꯂꯩꯌꯦꯕꯀꯣ
ꯑꯗꯨꯝ ꯆꯠꯅꯕꯁꯦ ꯅꯨꯡꯉꯥꯏꯇꯦꯅꯦ ꯀꯣ
ꯆꯥꯟꯅꯕ ꯅꯨꯡꯉꯥꯏꯇꯦ
ꯎꯝ ꯍꯥꯏꯗꯤ ꯂꯩꯃꯤꯟꯅꯔꯒ ꯆꯠꯈ꯭ꯔꯕꯁꯦ
ꯑꯥ ꯑꯥ ꯑꯥ ꯑꯥ ꯍꯣꯏ ꯑꯗꯨꯃꯥꯏꯅ ꯇꯧꯋꯦ
ꯎꯝ
ꯀꯒꯤ ꯆꯥꯔꯖꯀꯤꯗꯤ ꯑꯗꯨꯝ ꯆꯥꯔꯖ ꯈꯛꯇ ꯄꯨꯜꯂꯦꯕ ꯂꯩꯀꯥꯏꯒꯤꯗꯤ ꯆꯥꯔꯖ ꯃꯌꯥꯝ ꯄꯨꯜꯂꯒ ꯑꯈ ꯇꯧꯕꯅꯦꯕ ꯑꯩꯈꯣꯏ ꯂꯩꯀꯥꯏꯒꯤ ꯃꯁꯥ ꯃꯁꯥꯒꯤ ꯆꯔꯁ ꯑꯃ ꯑꯃꯒꯨꯝ ꯇꯣꯡꯉꯥꯂꯦꯗꯅ
ꯎꯝ
ꯑꯗꯨꯒꯤꯅꯤꯗ ꯑꯗꯨꯝ ꯂꯩꯀꯥꯏꯒꯤꯗꯤ ꯑꯗꯨꯝ ꯆꯔꯁ ꯇꯣꯡꯉꯥꯟꯜꯂꯁꯨ ꯑꯗꯨꯝ ꯄꯨꯟꯕꯗꯣ
ꯅꯪ ꯊꯩꯅꯣ ꯑꯣ ꯅꯪꯁꯦ ꯌꯥꯝ ꯐꯩ
ꯍꯥꯥ
ꯌꯥꯝ ꯐꯩꯌꯦ
ꯀꯔꯤꯅꯣ ꯌꯥꯝ ꯐꯩ ꯌꯥꯝ ꯐꯩ ꯍꯥꯏꯔꯤꯁ
ꯋꯥꯔꯤ ꯁꯥꯟꯅꯕꯁꯨ ꯅꯨꯡꯉꯥꯏꯕ ꯅꯪ ꯑꯣ ꯍꯟꯗꯛ ꯍꯟꯗꯛ ꯅꯪ ꯑꯗꯨꯝ ꯐ꯭ꯔꯤ ꯂꯩꯂꯤꯔꫭ
ꯑꯗꯨꯝ ꯍꯣꯏ ꯍꯧꯖꯤꯛꯇꯤ ꯁꯨꯇꯤ ꯂꯩꯕꯅꯤꯅ ꯑꯗꯨꯝ ꯐ꯭ꯔꯤ ꯑꯣꯏꯗ
ꯅꯪ ꯑꯗꯨꯝ ꯀꯣꯂꯦꯖ ꯀꯥꯔꯒ ꯂꯩꯔꯕꯣ ꯂꯩꯔꯕꯣ
ꯍꯣꯏ ꯑꯦꯖꯝ ꯑꯦꯖꯝ ꯑꯗꯨꯒꯤ ꯁꯨꯇꯤ ꯑꯣꯢꯕ
ꯀꯩ ꯀꯣꯂꯦꯖ ꯀꯩ ꯀꯣꯂꯦꯖ ꯀꯥꯒꯦ
ꯏꯟꯖꯤꯅꯔꯤ
ꯑꯣ ꯄꯩꯁꯥ ꯆꯪ ꯆꯪꯕ꯭ꯔꯣ ꯅꯣꯏ ꯇꯝꯃꯤꯗꯣ
ꯑꯍꯣꯏ ꯆꯪꯕꯕꯨꯗꯤ ꯆꯪꯉꯦ ꯑꯗꯣ
ꯋꯥꯟ ꯃꯟꯂꯤꯗ ꯀꯌꯥ ꯄꯤꯒꯦ
ꯃꯟꯂꯤꯗ ꯅꯠꯇꯦꯗ ꯁꯦꯃꯤꯁꯇꯔꯗ ꯑꯗꯨꯝ ꯆꯠꯂꯦꯗ ꯑꯩꯈꯣꯏꯒꯤꯗꯤ
ꯍꯥ
ꯁꯤꯃꯤꯁꯇꯔꯗ ꯆꯠꯂꯦꯕ ꯁꯤꯁ ꯑꯦ ꯁꯤꯃꯤꯁꯇꯔꯗ ꯑꯗꯨ ꯑꯗꯨꯝ ꯅꯤꯌꯔꯂꯤ ꯐꯤꯐꯇꯤ ꯑꯗꯨꯒꯨꯝꯕꯩ ꯆꯪꯉꯦ
ꯐꯤꯞꯇꯤ ꯀꯦ
ꯍꯣꯏ
ꯑꯁ ꯅꯩꯍꯦ ꯌꯥꯝ ꯌꯥꯝꯃꯦꯅ
ꯅꯪ ꯅ ꯅꯪꯗꯤ ꯀꯩ ꯌꯧꯔꯦ ꯊꯕꯛ ꯐꯪꯗꯣꯏꯁꯦ ꯆꯍꯤ ꯀꯌꯥꯃꯨꯛ ꯉꯥꯏꯔꯦ
ꯑꯗꯢ ꯂꯣꯢꯔ ꯀꯥꯟꯗ ꯑꯃ ꯑꯃꯨꯛ ꯇꯝꯊꯥꯗꯣꯏꯅꯦ
ꯅꯣꯏꯅ ꯐꯖꯇ ꯅꯣꯏꯅ ꯊꯕꯛ ꯍꯥꯟꯅ ꯐꯪꯗꯣꯏꯔꯦꯅ ꯌꯥꯝ ꯐꯩ
ꯊꯕꯛ
ꯈꯪꯗ꯭ꯔꯦꯅꯦꯍꯦ ꯄꯨꯟꯁꯤꯁꯦ ꯀꯃꯥꯏꯅ ꯑꯩ ꯌꯥꯗ꯭ꯔꯦꯅꯦ ꯃꯤ ꯊꯕꯛ ꯉꯟꯇ ꯐ ꯖꯣꯕ ꯉꯟꯇ ꯐꯪꯕꯁꯦ ꯌꯥꯝ ꯐꯩ ꯅꯠꯇꯣ
ꯅꯪ ꯅꯪꯗꯤ ꯉꯟꯇꯥ ꯐꯔꯅꯤ ꯖꯣꯕꯁꯦ
ꯅꯦꯠꯁꯦ ꯅꯨꯡꯉꯥꯏꯇꯕ꯭ꯔꯣ ꯀꯩꯅꯣ
ꯇꯥꯏꯌꯦ ꯇꯥꯗꯕ꯭ꯔꯥ
ꯇꯥꯏꯌꯦ
ꯀ꯭ꯂꯥꯁ ꯃꯈꯥ ꯇꯝ ꯊꯧꯕ ꯇꯝ ꯊꯥꯗꯣꯏꯕ ꯌꯥꯝ ꯋꯥꯠꯂꯦꯕ
ꯆꯍꯤ ꯀꯌꯥ ꯇꯝꯗꯅꯣ
ꯈꯪꯗꯦ ꯑꯗꯨꯝ ꯍꯧꯖꯤꯛ ꯑꯥ ꯍꯧꯖꯤꯛ ꯁꯦꯀꯦꯟ ꯑꯗꯨꯝ ꯍꯧꯖꯤꯛꯀꯤ ꯂꯣꯏꯔꯀꯥꯟꯗ ꯑꯃꯨꯛ ꯑꯃ ꯑꯃꯨꯛ ꯇꯝꯊꯗꯣꯏꯅꯤ
ꯎꯝ ꯅꯨꯡꯇꯤꯒꯤ ꯑꯦꯕ꯭ꯔꯤꯗꯦ ꯆꯠꯄ꯭ꯔꯣ
ꯑ ꯆꯂꯦ
ꯎꯝ ꯑ ꯐꯥꯏꯅꯦ
ꯅꯪꯗꯤ
ꯑꯩꯗꯤ ꯀꯩꯝ ꯇꯧꯗꯦ ꯍꯟꯗꯛ ꯂꯥꯛꯔꯒ ꯐ꯭ꯔꯤ ꯂꯩꯔꯤꯅꯤ ꯀꯦꯝ ꯇꯧꯗꯦ ꯅꯪ ꯅꯪ ꯍꯥꯟꯅ ꯖꯣꯕ ꯐꯪꯉꯅꯤ
ꯑꯥꯏ ꯍ
ꯁꯦꯡꯕꯩ
ꯖꫭ
ꯑꯍꯦ ꯍꯦ ꯆꯨꯝꯃꯤꯟ ꯀꯅꯣ ꯅꯪꯗꯤ ꯌꯨꯝ ꯌꯨꯝꯗꯤ ꯆꯍꯤ ꯀꯌꯥ ꯗ ꯌꯨꯝ ꯐꯥꯥꯟꯗꯣꯏꯅꯣ
ꯑꯁ ꯌꯨꯝ ꯄꯥꯟꯕꯒꯤ ꯋꯥꯈꯂꯣꯟꯗꯤ ꯑꯥꯗ
ꯆꯍꯤ ꯑꯩ ꯊꯥꯔꯇꯤ ꯇ꯭ꯋꯦꯟꯇꯤ ꯑꯩꯠ
ꯊ ꯌꯥ ꯁ ꯌꯥ ꯑꯗꯨꯁꯗ꯭ꯔꯦ
ꯀꯅꯤꯆ ꯅꯨꯡꯉꯥꯏꯇꯅꯦ ꯃ ꯑꯣꯏꯣꯏꯁꯦ
ꯇꯥꯕ꯭ꯔꯥ
ꯇꯥꯔꯦ ꯇꯥꯔꯦ ꯍꯥꯏꯔꯣ
ꯇꯝꯊꯥꯒꯗꯕ ꯃꯌꯥꯝ ꯋꯥꯠꯂꯤꯕ ꯑꯗꯨꯒꯨꯝꯕ ꯋꯥꯈꯜꯗꯨ ꯂꯩꯇꯦꯕ
ꯑꯦꯁ ꯍꯥꯏꯗꯤ ꯂꯩꯗꯅ ꯋꯥꯜꯗꯔꯁꯨ
ꯑꯁ ꯈꯪꯗꯦ ꯊꯥꯔꯇꯤ ꯍꯦꯜꯂ ꯀꯥꯟꯗ ꯇꯧꯗꯣꯏꯔꯥ
ꯏꯁ ꯁꯨꯃꯥꯏ ꯍꯥꯏꯒꯁꯦ ꯉꯟꯗ ꯆꯠꯄꯅꯤꯀꯣ
ꯑꯩꯁ ꯋꯥꯔꯤꯁꯤꯗꯤ ꯑꯁꯦꯡꯕꯅꯦ ꯑꯩꯗꯤ
ꯎꯝ ꯀꯖꯛꯇꯦ
ꯊꯥꯖꯗꯕꯒꯤ ꯀꯣꯝꯗ ꯉꯥ ꯂꯩ ꯍꯥꯏꯕꯅꯤꯀꯣ
ꯀꯩ ꯍꯥꯏꯕ
ꯊꯥꯖꯗꯕꯒꯤ ꯀꯣꯝꯗ ꯉꯥꯜꯂꯦ ꯍꯥꯏꯕꯅꯤꯀꯣ
ꯁꯤꯁꯤꯁꯤ ꯑꯗꯨ ꯑꯣꯏꯁꯨ ꯑꯩ ꯉꯟꯇꯥ ꯄꯥꯜꯂꯨꯍꯦ ꯉꯟꯗꯥꯅ ꯐꯕꯅꯦ
ꯑꯩ ꯀꯥꯏꯗꯒꯤ ꯀꯣꯛ ꯁꯥꯅꯤꯡꯉꯥꯏ ꯊꯕꯛ
ꯍꯤ ꯉꯟꯗꯛ ꯄꯥꯝꯕꯁꯤꯡꯗꯣ ꯑꯣꯏꯗ ꯍꯔꯥꯎꯔꯅꯤ ꯑꯦꯄ꯭ꯔꯤꯁꯌꯦꯠ ꯇꯧꯔꯅꯤ ꯀꯣꯡꯒꯦꯁꯇ ꯂꯩꯗꯅ ꯑꯩꯅ
ꯑꯗꯨꯗꯤ ꯅꯁꯨ ꯉꯟꯇꯥ ꯅ ꯊꯤꯗꯧ ꯃꯥꯜꯂꯤꯅꯦ ꯑꯣ ꯇꯥꯗ ꯌꯥꯗꯦꯕ
ꯈꯪꯗꯦꯗ ꯑꯩꯗꯤ ꯊꯤꯔ ꯀꯥꯟꯗ ꯊꯤꯔꯦ ꯍꯥꯏꯗꯣꯏꯅꯦ ꯉꯟꯇꯥ ꯊꯤꯒꯦꯔ ꯇꯝꯊꯤ